ꯑꯝ
ꯅꯪ ꯀꯩꯅꯣ ꯋꯥꯏꯐꯥꯏꯗ ꯀꯩꯅꯣ ꯇꯧꯕ꯭ꯔꯥ ꯅꯪ ꯁꯝꯃꯝꯕ꯭ꯔꯥ ꯑꯣ ꯋꯥꯏꯐꯥꯏꯗ ꯁꯝꯃꯀꯥꯟꯗ ꯀꯩꯅꯣ ꯇꯧꯕ꯭ꯔꯥꯝꯃꯣ ꯀꯩꯅꯣꯒꯤ ꯋꯥꯏ ꯐꯥꯏꯗ ꯁꯝꯃ ꯀꯥꯟꯗꯅꯦ ꯃꯣꯕꯥꯏꯜ ꯇꯥꯗꯕ ꯃꯇꯣꯝꯇ ꯆꯦꯟꯖ ꯇꯧꯕꯤꯗꯣ
ꯑꯥ
ꯇꯧꯕ꯭ꯔꯥ ꯍꯧꯖꯤꯛꯀꯤꯗꯣ ꯑꯗꯨꯒꯤ ꯃꯨꯠꯂꯝꯗꯧꯕ ꯌꯥꯝ ꯃꯥꯜꯂꯦ
ꯇꯧꯗꯦ ꯑꯩ ꯑꯩ ꯍꯧꯖꯤꯛꯇꯤ ꯃꯣꯕꯥꯏꯜ ꯗꯇꯥꯗꯨ ꯑꯣꯏꯅ ꯇꯧꯋꯦ
ꯑꯣ ꯅꯠꯇ꯭ꯔꯒ ꯑꯩꯉꯣꯟꯗ ꯑꯣꯏꯔꯝꯕꯁꯨ ꯌꯥꯏ ꯀꯩꯅꯣ ꯇꯧꯋꯦ ꯃꯥꯏꯁꯦ ꯁꯨꯃꯥꯏꯅ ꯅꯦꯠꯋꯥꯛꯇꯣ ꯈꯤꯇꯪꯈꯛ ꯐ꯭ꯂꯛꯆꯨꯋꯦꯠ ꯂꯩꯕꯀꯥꯟꯗ ꯐꯣꯟ ꯀꯣꯜ ꯇꯠꯄꯤꯗꯣ
ꯎꯝ ꯑꯣ ꯑꯩ ꯑꯩꯒꯤꯗꯤ ꯋꯥꯏꯐ ꯈ꯭ꯋꯥꯏꯗꯤ ꯁꯣꯂꯤꯠꯇꯇꯤ ꯑꯣꯏꯌꯦ
ꯑꯣ ꯑꯣꯏꯔꯝꯕꯁꯨ ꯌꯥꯏ ꯅꯠꯇ꯭ꯔꯒ ꯑꯩ ꯑꯩꯒꯤꯗꯤ ꯑꯗꯨ ꯑꯣꯏꯔꯝꯕꯁꯨ ꯌꯥꯏ ꯑꯩꯅ ꯍꯧꯖꯤꯛꯀꯤ ꯃꯦꯁꯦꯁ ꯊꯥꯕ ꯀꯥꯟꯗ ꯀꯩꯅꯣ ꯇꯧꯋꯦꯕ ꯂꯣꯗꯤꯡ ꯆꯠꯂ ꯂꯩꯕꯤꯗꯣ ꯁꯦꯟ ꯇꯧꯕꯒꯤ ꯆꯠꯇꯕꯤꯗ ꯅꯦꯠꯋꯥꯛꯇꯣ ꯑꯩꯉꯣꯟꯗ ꯑꯣꯏꯔꯝꯃꯅꯤ ꯑꯗꯨꯗꯤ ꯄ꯭ꯔꯣꯕ꯭ꯂꯦꯝꯁꯦ
ꯑꯣ ꯀꯩ ꯀꯩ ꯀꯩꯅ ꯀꯩꯅꯧꯣꯔꯣ ꯅꯣꯏ ꯅꯦꯋꯣꯛꯇꯣ ꯀꯩꯅꯣ
ꯑꯗꯨꯗꯤ ꯖꯤꯌꯑꯣ ꯐꯥꯏꯕꯔꯅꯦ ꯑꯩꯕꯨꯗꯤ ꯍꯧꯖꯤꯛ ꯀꯩꯅꯣꯅꯦ ꯑꯦꯌꯥꯔꯇꯦꯜ ꯑꯣꯏꯅꯁꯤ ꯆꯤꯅꯦ
ꯐꯣꯟꯒꯤ ꯅꯦꯠꯋꯥꯛꯁꯦ
ꯎꯝ ꯏꯌꯥꯔꯇꯦꯜꯅ ꯁꯤꯖꯤꯟꯅꯔꯦ
ꯎꯝ
ꯑꯁ ꯀꯥꯡꯁꯤꯗꯤ ꯑꯁ ꯑꯔꯣꯏꯕꯤꯅꯦ ꯆꯤꯛꯑꯦ ꯐꯖꯅ ꯅꯣꯡꯒ ꯆꯨꯁꯤ ꯇꯥꯕ ꯂꯦꯝ ꯊꯥꯗ꯭ꯔꯦ
ꯅꯪ ꯅꯠꯇ꯭ꯔꯣ ꯁꯝꯃꯔꯒ ꯅꯨꯡꯉꯥꯏ ꯍꯥꯏꯕꯗꯣ
ꯁꯝꯃꯔꯕꯨꯗꯤ ꯅꯨꯡꯉꯥꯏꯌꯦ ꯑꯗꯨꯅꯤ ꯁꯝꯃꯔꯗꯗꯤ ꯄꯤꯛꯅꯤ ꯀꯩꯅꯣ ꯑꯗꯨꯒꯤ ꯅꯨꯡꯉꯥꯏ ꯀꯩꯅꯣꯒꯤ ꯑꯗꯨꯗꯣ ꯅꯣꯡ ꯆꯨꯕꯁꯤꯗꯤ ꯅꯣꯡꯁꯨ ꯀꯩꯁꯨ ꯇꯧꯗꯦ ꯀꯥꯡꯁꯤꯅ ꯑꯩꯅ ꯍꯩꯅꯗ꯭ꯔꯤꯁꯦ
ꯀꯥꯡꯉꯦꯕ ꯑꯩꯁꯨ ꯀꯥꯡꯂꯦ ꯍꯥꯏꯅꯗꯤ
ꯀꯁꯦ
ꯅ ꯑꯗꯨ ꯑꯗꯨ ꯍꯥꯏꯔꯒ ꯀꯩꯅꯣꯗꯣ ꯑꯩꯈꯣꯏ ꯐꯣꯇꯣꯗꯣ ꯅꯍꯥꯟ ꯆꯠꯄꯒꯤꯗꯣ ꯅꯪꯒꯤ ꯕꯥꯔꯗꯦ ꯅꯨꯃꯤꯠꯇ ꯁꯦꯜꯐꯤꯒ ꯂꯧꯕꯗꯣ ꯐꯪꯗ꯭ꯔꯦꯍꯦ ꯑꯗꯨꯗꯤ
ꯑꯗꯨꯒꯤꯕꯨ ꯒ꯭ꯔꯨꯞꯇ ꯊꯥꯗꯥꯏꯅꯦ
ꯄ꯭ꯔꯣ ꯐꯣꯟꯗ ꯀꯩꯅꯣ ꯑ ꯀꯩꯕ ꯅꯃꯥꯟꯅ ꯕ ꯃꯥꯗꯨ ꯀꯩꯕ
ꯑꯣ ꯑꯗꯨ ꯑꯍꯣ ꯍꯍꯣ ꯑꯗꯨꯗ ꯃꯥꯏꯗ ꯀꯥꯞꯈꯤꯕꯗꯣ
ꯑꯥ ꯃꯄꯥꯟꯗ ꯀꯥꯞꯈꯤꯗꯣ ꯐꯪꯗꯦꯕ ꯑꯗꯨꯗꯥ
ꯑꯣ ꯑꯩ ꯀꯣꯟꯅ ꯂꯣꯏꯅ ꯊꯥꯔꯛꯀꯦ ꯑꯗꯨꯒꯤꯗꯤ ꯃꯥꯒꯤꯗ ꯑꯩ ꯇꯧꯔꯒ
ꯅꯪ ꯑ ꯥꯗꯨꯍꯥꯏꯔꯒ ꯅꯪ ꯑꯃꯗꯣ ꯅꯪ ꯑꯥ ꯅꯃꯥꯟꯅꯕ ꯑꯃꯗꯣ
ꯎꯝ
ꯑꯗꯨ ꯎ ꯑꯩ ꯎꯔꯕꯒꯨꯝ ꯇꯧꯕꯒꯨꯝ ꯇꯧꯏꯅꯦ ꯑꯗꯨꯗꯣ
ꯎꯔꯦ ꯀꯥꯏꯅꯣ ꯅꯣꯏ ꯀ꯭ꯂꯥꯁꯃꯦꯠ ꯑꯣꯏꯗꯨꯗꯤ ꯅꯪ ꯍꯥꯏꯁꯦ ꯀꯔꯝꯕꯅꯣ ꯑꯃ ꯑꯇꯣꯞꯄꯗꯨꯔꯣ ꯀꯩꯅꯣ ꯑꯋꯥꯡꯕ ꯅꯠꯇꯕꯗꯣ ꯅꯍꯥꯟ ꯂꯥꯛꯃꯤꯟꯅꯕꯗ ꯑꯣ ꯎꯔꯝꯅꯤ ꯀꯩꯅꯣ ꯑꯩꯈꯣꯏ ꯀꯩꯅꯣꯗ ꯍꯥꯟꯅ ꯇꯝꯃꯤꯟꯅꯔꯛꯏꯗꯨꯅꯦ ꯑꯩꯈꯣꯏ ꯀꯣꯂꯦꯖꯇ ꯄꯨꯜꯂꯛꯏꯗꯨꯅꯦ ꯑꯩꯅ ꯕꯦꯆ‌ꯦꯂꯔ ꯇꯝꯃꯤꯀꯥꯟ ꯑꯣ ꯈꯪꯉꯝꯃꯅꯤꯗ ꯃꯥꯅꯦ
ꯎꯗꯤ ꯎꯒꯨꯝ ꯇꯧꯋꯦ ꯍꯥꯏꯅ ꯑꯩ ꯀꯩꯅꯣ ꯇꯧꯕꯅꯦꯕ
ꯃꯥꯅ‌ꯦ ꯃꯥꯅ‌ꯦ ꯊꯥꯏꯅ ꯑꯩꯈꯣꯏꯒꯤ ꯁ‌ꯦ ꯁꯦꯅꯤꯌꯔꯒ ꯖꯨꯅꯤꯌꯔꯒꯒꯤ ꯀꯩꯅꯣ ꯇꯧꯕꯒꯤꯗꯣ ꯑꯦꯛꯖꯥꯝ ꯊꯥꯕꯗꯒ ꯁꯨꯝ ꯀ꯭ꯔꯣꯁ ꯀ꯭ꯔꯣꯁ ꯑꯣꯕꯔ ꯆꯠ ꯗꯣ ꯑꯗꯨꯗꯁꯨ ꯎꯔꯝꯃꯅꯤ ꯃꯥꯅꯦ ꯎꯝ ꯎꯝ ꯑꯗꯨꯅꯅꯦ ꯈꯔ ꯐꯦꯃꯤꯂꯤꯌꯔ ꯑꯣꯏꯔꯤꯗꯣ ꯑꯥꯏꯁ ꯆꯤꯛꯑꯦꯍꯩ ꯀꯥꯡ ꯆꯤꯛꯇ꯭ꯔꯣ ꯅꯪꯗꯤ
ꯀꯥꯡ ꯀꯥꯡꯒ ꯂꯩꯇ꯭ꯔꯦꯗ
ꯆꯤꯛꯅꯕ ꯀꯥꯡ ꯂꯩꯇ꯭ꯥꯔꯕ
ꯃꯔꯛ ꯃꯔꯛꯇꯤ ꯌꯥꯝꯃꯦ ꯉꯁꯤꯗꯤ ꯏꯪꯉꯦ ꯏꯪꯉꯦꯕ ꯑꯩꯈꯣꯏꯖꯤꯗꯤ ꯁꯤꯗ
ꯏꯪꯉꯗꯤ ꯀꯥꯡ ꯆꯤꯛꯇꯕ꯭ꯔꯣ ꯍꯥꯏꯖ‌ꯦ
ꯀꯥꯡ ꯌꯥꯝꯗꯦꯕ ꯏꯪꯉꯗꯤ
ꯀꯥꯡ ꯌꯥꯝꯅ ꯅꯣꯏꯗ ꯀꯥꯡ ꯈꯔ ꯊꯥꯔꯛ ꯇꯥꯔꯦ ꯁꯋꯥꯏ ꯌꯥꯃꯟ ꯂꯥꯛꯃꯟꯒ꯭ꯔꯦꯗ ꯆꯤꯛꯏꯖ‌ꯦ
ꯑ ꯀꯩꯅꯣ ꯑꯦꯗꯚꯥꯟꯁ ꯑꯣꯏꯅ ꯀꯩꯅꯣ ꯔꯨꯝꯗ ꯃꯣꯁꯤꯇꯣ ꯀꯨꯏꯜꯗꯣ ꯑꯗꯨ ꯑꯣꯏꯅ ꯊꯥꯕ
ꯎꯝ ꯍꯣꯏꯅꯦ ꯑꯗꯨꯁꯨ ꯑꯗꯨꯁꯨ ꯀꯩꯅꯣ ꯇꯧꯅꯦ ꯆꯤꯛꯄꯗꯤ ꯐꯖꯅ ꯐꯕꯅꯦ
ꯇꯧꯔꯤꯖ‌ꯦ ꯀꯥꯡꯅꯦꯅ ꯍꯧꯖꯤꯛꯀꯥꯟ ꯀꯥꯡꯅꯦꯅ ꯇ‌ꯣꯏꯖ‌ꯦ ꯁꯥꯊꯤꯔꯦꯅꯦ ꯊꯥꯕꯒ ꯁꯤꯗ꯭ꯔꯦꯃꯦ ꯐꯣꯛ ꯂꯥꯎ ꯊꯥꯔꯅꯤ ꯑꯣꯉ ꯇꯧꯔ ꯄꯥꯏ ꯄꯥꯏꯔ ꯑꯗꯨꯝ ꯆꯠꯈꯤꯕꯤꯅꯦ ꯇ‌ꯣꯏꯖꯦ ꯑꯗꯨꯗꯩꯗꯤ ꯑꯥꯔꯃꯤ ꯃꯥꯟꯕꯤ ꯥꯀꯥꯡ ꯈꯔꯥꯖꯨ ꯌꯥꯎꯔꯤꯅꯦ ꯕ꯭ꯂꯦꯛ ꯑꯦꯟ ꯍ꯭ꯋꯥꯏꯠ ꯂꯥꯡꯕ ꯁꯝꯗꯒ ꯀꯣꯏ ꯂꯣꯠ ꯂꯣꯠꯄ ꯑꯗꯨ ꯊꯥꯕꯒ ꯈꯨꯠ ꯀꯖ‌ꯦ ꯃꯃꯤ ꯇꯥꯔ ꯂꯩꯍꯧꯕ ꯃꯣꯏꯒꯤ ꯀꯩꯅꯣꯖ‌ꯦ ꯀꯥꯡꯒꯤ ꯃꯣꯏꯒꯤ ꯃꯃꯤꯗꯣ ꯕꯦꯔꯥꯅꯦ
ꯌꯥꯕꯖꯥꯟ ꯍꯌ‌ꯦꯡꯅ ꯀꯅꯥ ꯀꯅꯥ ꯂꯩꯕ ꯃꯦꯠꯁ ꯄꯨꯕꯥ
ꯃꯦꯠꯁ ꯍꯌꯦꯡꯔꯣ ꯍꯌꯦꯡꯁꯦ ꯑꯩꯗꯤ ꯈꯪꯗ꯭ꯔꯦꯅꯦ
ꯍꯌꯦꯡꯁ‌ꯦ ꯈꯪꯗꯦ ꯍꯌꯦꯡꯁ‌ꯦ ꯌꯦꯡ ꯗꯣꯏꯔ ꯌꯦꯡꯕꯗꯤ ꯌꯦꯡꯅꯤꯕ ꯊꯦꯡꯅ ꯇꯥꯔꯒꯗꯤ
ꯑꯈꯣꯏ ꯑꯪꯀꯜꯈꯣꯏ ꯑꯗꯨꯝ ꯂꯥꯛꯑꯗꯤ ꯌꯦꯡꯗ‌ꯦ
ꯑꯣ ꯅꯣꯏ ꯑꯪꯀꯜ ꯍꯣꯏ ꯂꯥꯛꯇꯗꯤ ꯌꯦꯡꯗꯕ
ꯎꯝ ꯅꯠ ꯏꯊꯟꯗꯗꯤ ꯌꯦꯡꯕ ꯇꯜꯂꯦꯕ ꯑꯩꯁꯨ
ꯍꯣꯏꯅꯦ ꯑꯗꯨꯕꯨꯗꯤ ꯃꯤ ꯌꯥꯎꯃꯤꯟꯅꯔꯀꯥꯟꯗꯕꯨ ꯅꯨꯡꯉꯥꯏꯕꯩ ꯋꯥꯅꯤ ꯚꯥꯏꯚ꯭ꯁꯇꯣ ꯅꯠꯇ꯭ꯔꯥ ꯌꯥꯏ ꯌꯥꯏ ꯉꯥꯏꯍꯥꯛꯀꯤ ꯂꯥꯡꯕꯗꯨꯒ
ꯎꯝ ꯑꯩꯒꯤ ꯐꯣꯟꯗꯒꯤ ꯀꯩꯅꯣ ꯑꯥ ꯀꯥꯁ ꯀꯩꯅꯣ ꯇꯧꯕꯅꯦꯕ
ꯑꯣ ꯑꯣ ꯑ‌ꯣ ꯇꯤꯚꯤꯗ ꯑꯣꯏꯅ ꯏꯁꯀ꯭ꯔꯤꯟ ꯀꯥꯁ ꯑꯥ ꯑꯥ ꯑꯥ ꯏꯁꯀ꯭ꯔꯤꯟ ꯀꯥꯁ ꯇꯧꯕꯗꯣ ꯎꯝ ꯑꯗꯨꯃꯥꯏ ꯇꯧꯔꯒ
ꯎꯝ
ꯅꯪ ꯍꯧꯖꯤꯛꯁꯦ ꯑꯩ ꯆꯤꯛꯀꯟ ꯆꯥꯔꯦ
ꯑꯣ ꯆꯨꯝꯃꯤꯅꯦ ꯆꯨꯝꯃꯤꯅꯦ
ꯃꯥꯅꯦ ꯅꯪ ꯀꯩ ꯆꯥꯔꯕ ꯑꯩ ꯉꯥꯏꯈꯣ ꯑꯩ ꯒꯦꯁ ꯇꯧꯔꯛꯀꯦ ꯅꯪ ꯆꯕꯖꯦ ꯑꯩ ꯍꯥꯏꯔꯛꯀꯦꯕ ꯅꯪꯁꯦ ꯉꯁꯤ ꯉꯥ ꯆꯥꯔꯝꯅꯤ
ꯑ
ꯆꯨꯝꯕ꯭ꯔꯥ ꯆꯨꯝꯕ꯭ꯔꯥ
ꯆꯨꯝꯃꯦ ꯆꯨꯝꯃꯦ ꯁꯤ ꯑ ꯆꯨꯝꯃꯤꯅꯦ ꯑꯁ ꯌꯥꯝ ꯐꯖꯅ ꯆꯨꯝꯃꯦ ꯀꯃꯥꯏ ꯈꯪꯉꯤꯅꯣ ꯅꯪ
ꯑꯩꯅ ꯃꯥꯏꯟ ꯔꯤꯗꯤꯡ ꯇꯧꯕ ꯍꯩꯅ ꯃꯤꯒꯤ ꯋꯥꯈꯜꯖꯦ ꯑꯩ ꯃꯤꯒꯤ ꯋꯥꯈꯜꯖꯦ ꯑꯩ ꯄꯥꯕ ꯍꯩꯌꯦꯕ ꯀꯣ ꯑꯗꯨꯅ ꯐꯣꯟꯗ ꯋꯥꯔꯤ ꯁꯥꯟꯅꯕꯁꯤꯗ ꯑꯩ ꯈꯪꯉꯦꯕ ꯅꯪꯅ ꯍꯥꯏꯔꯛꯇꯣꯏꯕ ꯄꯣꯠꯁꯦ ꯅꯪ ꯈꯜꯂꯤ ꯋꯥꯈꯜꯗꯣ ꯑꯩ ꯂꯣꯏ ꯈꯪꯉꯦꯕ ꯑꯗꯨꯃꯥꯏꯅ ꯇꯧꯕꯗꯨꯒꯤ ꯑꯩꯅ ꯃꯥꯁꯦ ꯀꯩ ꯉ ꯁꯤ ꯏꯟꯖꯥꯡꯖꯦ ꯀꯩ ꯆꯥꯔꯝꯅꯤ ꯁꯤꯅꯦꯕ ꯑꯗ ꯑꯩꯅ ꯀꯣꯛꯁꯤꯗ ꯉꯥꯅ ꯆꯣꯡꯈꯠꯂꯛꯄ ꯑꯗ ꯐꯤꯁ ꯆꯥꯔꯝꯅꯤ ꯁꯤꯅꯦꯕ ꯑꯗꯨꯃꯥꯏꯅ ꯇꯧꯔꯀꯥꯟꯗ ꯈꯪꯉꯤꯕ ꯅꯪꯁ‌ꯦ ꯉꯁꯤ ꯉꯥ ꯆꯥꯔꯝꯅꯤꯁ‌ꯦ
ꯑꯩ ꯀꯩꯝꯇ ꯍꯥꯏꯒꯦ
ꯍꯥꯏꯌꯣ
ꯑꯗꯨꯝ ꯀꯩꯅꯣ ꯑꯝꯇ ꯌꯦꯡꯒꯤꯁꯤꯔꯥ ꯁꯤ ꯉꯥ ꯀꯩꯅꯣ ꯍꯥꯏꯕꯖꯦ
ꯍꯥꯏꯗꯤ
ꯑꯗꯨꯝ ꯐ꯭ꯔꯤꯗ ꯑꯣꯏꯅ ꯑꯝꯇꯥ ꯉꯥꯡ ꯉꯥꯡꯒꯤꯁꯤꯔꯥ ꯌꯦꯡꯁꯦꯕ ꯀꯣ ꯒ꯭ꯌꯥꯟ ꯇꯥꯕ꯭ꯔꯥ ꯑꯩ ꯍꯥꯏꯁꯦ
ꯇꯥꯏ ꯇꯥꯏ
ꯒ꯭ꯌꯥꯟ ꯇꯥꯥꯏꯌꯦꯀꯣ ꯍꯥꯏꯕꯗꯤ ꯅꯪꯅ ꯄꯥꯟꯗ ꯀꯩꯅꯣ ꯍꯥꯏꯒꯅꯨ ꯍꯥꯏꯕꯗꯨꯗꯤ ꯍꯥꯏꯔꯣꯏꯗꯕꯀꯣ ꯑꯗꯨꯝ ꯂꯩꯗꯅ ꯑꯗꯨꯝ ꯈꯔ ꯈꯔꯗꯤ ꯑꯗꯨꯝ ꯌꯦꯡꯁꯦꯕ ꯑꯝꯇ ꯅꯠꯇ꯭ꯔꯥ
ꯎꯝ ꯇꯧꯔꯣꯏꯗꯕꯕꯨ ꯃꯤ ꯃꯃꯤꯡ ꯄꯟꯕ ꯌꯥꯗꯕ ꯍꯥꯏꯗꯤ ꯃꯤ ꯃꯃꯤꯡ ꯍꯥꯏꯔꯗꯤ ꯐꯨꯜ ꯅꯦꯝꯗꯣ ꯑꯦꯗꯦꯁ ꯌꯤꯗꯦ ꯑꯗꯨꯗꯒꯤꯗꯤ ꯑ ꯑꯇꯣꯞꯄꯒꯤ ꯄꯣꯂꯤꯇꯤꯀꯦꯜꯒꯤ ꯑꯣꯏꯕ ꯑꯗꯩꯗꯤ ꯑꯇꯣꯞꯄ ꯀꯩ ꯍꯥꯏꯅꯤ ꯌꯥꯝꯅ ꯑ ꯃꯤꯆꯪ ꯃꯤꯈꯥꯏ ꯅꯥꯕꯒꯤ ꯄꯣꯠꯇꯨꯗꯤ ꯀꯩꯝ ꯍꯥꯏꯕ ꯌꯥꯔꯔꯣꯏꯕꯀꯣ ꯑꯗꯨꯒꯨꯝꯕꯅꯦ ꯖꯁ ꯖꯦꯅꯔꯦꯜ ꯇꯣꯄꯤꯛ ꯑꯣꯏꯒꯦꯔꯥ ꯏꯗꯨꯀꯦꯁꯟ ꯑꯣꯏꯒꯦꯔꯥ ꯀꯜꯆꯔꯦꯜ ꯑꯣꯏꯒꯦꯔꯥ ꯑꯗꯨꯅꯦ ꯌꯥꯔꯤꯁꯤ
ꯑ ꯀꯩꯅꯣ ꯑꯗꯨ ꯍꯥꯏꯔꯒ ꯁꯝ ꯁꯝ ꯊꯥꯕꯒꯤꯗꯣ
ꯎꯝ
ꯑꯗꯨ ꯀꯩꯕ ꯑ ꯌꯨꯇ꯭ꯌꯨꯕꯔ ꯅꯨꯄꯥ ꯑꯃ ꯎꯝ
ꯂꯩꯕ꯭ꯔꯥꯕ ꯑꯧ ꯑꯗꯨ ꯀꯩꯗꯧꯔꯕ
ꯑꯗꯨ ꯀꯟꯅ ꯀꯩꯅꯣ ꯃꯥꯖꯨ ꯊꯥꯔ ꯂꯩꯔꯦ ꯃꯣꯏꯒꯤ ꯀ꯭ꯂꯤꯅꯤꯛꯀꯁꯨ ꯍꯥꯏꯔꯛꯑꯦꯕ
ꯑꯣ ꯑꯗꯨꯃꯥꯏꯅ ꯑꯗꯨꯒ ꯄꯩꯁꯥꯅ ꯀꯌꯥ ꯆꯪꯉꯕ
ꯂꯥꯏꯛ ꯑꯦꯠꯂꯤꯁ ꯐꯣꯔꯠ ꯎꯝ ꯑꯗꯨꯗꯤ ꯅꯁꯥ ꯅꯪ ꯅꯁꯥꯒꯤ ꯅꯁꯥꯒꯤ ꯑꯦꯔꯤꯌꯥꯒꯤ ꯂꯩꯌꯦ ꯑꯗꯨꯗꯤ
ꯐꯔꯦꯅꯦ ꯐ꯭ꯔꯟꯀꯤ ꯈꯤꯇꯪ ꯊꯥꯁꯦꯅ ꯍꯥꯏꯔꯁꯦꯕꯀꯣ ꯐ꯭ꯔꯟꯀꯤ ꯈꯤꯇꯪ ꯊꯥꯒꯦꯅ ꯍꯥꯏꯔꯁꯦꯕ ꯀꯌꯥꯃꯨꯛ ꯆꯪꯅꯤ ꯑꯦꯁꯇꯤꯃꯦꯁꯟꯗ ꯇꯧꯕ ꯀꯥꯟꯗ
ꯐ꯭ꯔꯟꯒꯤ ꯈꯛꯇꯗꯤ ꯀꯩꯅꯣ ꯌꯥꯝ ꯆꯪ ꯆꯪꯉ‌ꯣꯏꯗ ꯂꯥꯏꯛ ꯇ꯭ꯋꯦꯟꯇꯤ ꯒꯨꯝꯕ ꯇꯦꯟ ꯒꯨꯝꯕ ꯆꯪꯒꯗ꯭ꯔꯥ
ꯎ ꯑꯗꯨꯒ ꯇꯧꯔꯗꯤ ꯌꯥꯕꯥꯖꯥꯠꯅꯤ
ꯑꯗꯨ ꯑꯗꯨꯗꯤ ꯅꯪ ꯅꯪꯒꯤ ꯑꯦꯔꯤꯌꯥ ꯑꯦꯔꯤꯌꯥꯒꯤ ꯃꯇꯨꯡ ꯏꯜꯂꯦꯕ ꯃꯣꯏꯅꯁꯨ ꯍꯥꯏꯔꯛꯀꯅꯦꯕ ꯑꯗꯨꯕꯨꯗꯤꯀꯣ ꯑꯗꯣ ꯐꯨꯜ ꯑꯣꯏꯔ
ꯀꯩꯅꯣꯒ ꯐꯨꯜ ꯅꯠꯇꯕꯤꯗꯅꯦ ꯀꯩꯅꯣꯅꯦ ꯁꯝ ꯁꯝ ꯑꯃꯗ ꯀꯥꯏꯅ ꯃꯣꯏ ꯈꯥꯏꯗꯣꯛꯄꯒ ꯂꯩꯕ꯭ꯔꯣ ꯄꯔ ꯍꯤꯌꯔꯗ
ꯄꯔ ꯄꯔꯍꯤꯌꯥꯔ ꯗꯅꯦ ꯄꯔꯍꯤꯌꯥꯔ ꯗꯅꯦ ꯄꯔꯍꯤꯌꯥꯔ
ꯅꯠꯇꯦ ꯅꯠꯇꯦ ꯄꯔ ꯍꯤꯌꯔ ꯍꯥꯏꯗꯤ ꯄꯔ ꯄꯔ ꯏꯁꯇ꯭ꯔꯦꯟ ꯑꯣꯐ ꯍꯤꯌꯔꯗꯣ
ꯑꯥ
ꯃꯥꯒꯤ ꯍꯤꯌꯔ ꯑꯃꯃꯝꯗꯣ ꯁꯝꯅꯥ ꯑꯃꯃꯝꯁꯦ ꯑꯁꯤꯗ ꯂꯨꯄꯥ ꯀꯌꯥꯅ ꯁꯥꯕ ꯁꯥꯕ꯭ꯔꯥꯕ ꯃꯥꯒꯤꯗꯨꯗ
ꯑꯁ ꯑꯩ ꯑꯗꯨꯗꯤ ꯑꯩꯁꯦ ꯑꯩꯁꯨ ꯇꯧꯔ
ꯑꯗꯨꯗꯤ ꯈꯪꯗ꯭ꯔꯦꯕ ꯇꯧꯔꯛꯑꯗꯤ ꯈꯪꯒꯗꯕ ꯅꯠꯇ꯭ꯔꯥ ꯍꯌꯦꯡꯋꯥꯏ ꯍꯌꯦꯡꯋꯥꯏ ꯈꯔ ꯂꯩꯔ ꯈꯪꯒꯅꯤꯗ
ꯎꯪ ꯀꯣꯏꯔꯛꯑꯗꯤ ꯀ꯭ꯂꯤꯅꯤꯛꯁꯦ ꯐꯅꯌꯥꯝ ꯂꯥꯜ ꯊꯣꯛꯑꯅꯤꯗ
ꯎꯝ ꯗꯨꯕꯨ
ꯀꯃꯥꯏ ꯍꯥꯏꯅꯤ ꯃꯅꯤꯄꯨꯔꯁꯨ ꯃꯅꯤꯄꯨꯔꯁꯨꯀꯣ ꯑꯁ ꯌꯥꯝꯒ꯭ꯔꯝꯅꯤꯍꯦ
ꯎꯝ
ꯄꯩꯁꯥꯕꯨ ꯄꯩꯁꯥ ꯀꯩꯅꯣ ꯂꯩꯔꯗꯤ ꯌꯥꯔꯦ ꯅꯠꯇ꯭ꯔꯥ
ꯃꯥꯅꯤ ꯃꯥꯅꯤ ꯃꯥꯅꯤ ꯑꯗꯨꯕꯨꯗꯤ ꯁꯨꯝ ꯀ꯭ꯂꯤꯅꯤꯛꯁꯦ ꯃꯣꯏ ꯍꯩꯕꯁꯨ ꯑꯗꯨꯝ ꯌꯥꯎꯏ ꯑꯗꯨꯝ ꯁꯥꯒꯠꯂꯛꯄꯁꯨ ꯑꯗꯨꯝ ꯌꯥꯎꯏ ꯑꯃꯔꯣꯝꯗꯗꯤ ꯃꯣꯏ ꯂꯩꯁꯤꯁꯨ ꯐꯩꯗ ꯍꯣꯁꯄꯤꯇꯥꯜꯗꯒ ꯀ꯭ꯌꯨ ꯂꯦꯞꯅꯕ ꯈꯣꯠꯅꯕ ꯇꯧꯕꯒꯤ ꯃꯠ ꯇ ꯃꯥꯡꯕꯗꯣ ꯑꯗꯨꯒꯤ ꯍꯥꯏꯔꯨꯔꯗꯤ ꯃꯣꯏ ꯑꯃꯨꯛ ꯂꯩꯕꯁꯤꯅ ꯑꯃꯨꯛ ꯌꯥꯝ ꯀꯩꯅꯣꯅꯦꯕ ꯃꯅꯤꯗꯣ ꯄꯩꯁꯥꯗꯣ ꯇꯥꯡꯖꯩ ꯍꯥꯏꯕꯩ ꯋꯥꯅꯦꯕ ꯃꯇꯝꯒꯤꯗꯤ ꯁꯠ ꯁꯠ ꯇꯧꯕꯅꯤꯅꯅꯦ ꯄꯩꯁꯥꯒ ꯃꯇꯝꯒ ꯑꯣꯟꯅꯕꯒꯨꯝꯕꯅꯦꯕ ꯑꯃꯔꯣꯝꯗꯗꯤ ꯑꯃꯨꯛꯁꯨ ꯐꯩꯀꯣ ꯃꯣꯏ ꯃꯌꯥꯝ ꯂꯩꯔꯤꯗꯣ
ꯍꯧꯖꯤꯛ ꯃꯅꯤꯄꯨꯔꯁꯦ ꯕ꯭ꯌꯨꯇꯤ ꯑꯦꯟ ꯀꯣꯁꯃꯦꯇꯤꯛꯇ ꯂꯣꯏꯔꯕꯅꯦ ꯀ꯭ꯂꯤꯅꯤꯛꯁꯦ
ꯑꯣ
ꯀꯩꯅꯣ ꯍꯥꯏꯕꯗꯤ ꯀꯩꯅꯣꯗ ꯇꯧꯕ ꯃꯑꯣꯡꯁꯦ ꯑꯥ ꯃꯣꯏ ꯃꯄꯥꯟꯗ ꯇꯧꯕ ꯃꯑꯣꯡꯁꯦ ꯑꯁꯤꯗ ꯄꯨ ꯄꯨꯊꯣꯔꯣꯔꯛꯈ꯭ꯔꯦꯕ
ꯑꯣ ꯅꯪꯁꯦ ꯃꯄꯥꯟꯗꯒꯤ ꯄꯨꯁꯜꯂꯛꯑꯦ ꯍꯥꯏꯔꯣ ꯃꯣꯏ ꯃꯑꯣꯡꯗꯣ
ꯃꯞ ꯃꯄꯥꯟꯗꯒꯤ ꯇꯧꯕ ꯃꯑꯣꯡ ꯀꯣꯔꯤꯌꯥꯗꯒꯨꯝꯕ ꯇꯧꯕ ꯃꯑꯣꯡꯁ
ꯑꯣ ꯑꯣ ꯑꯣ ꯑꯣ ꯑꯣ ꯑꯣ ꯁꯤꯗ ꯑ ꯑ ꯃꯥꯅꯦ ꯃꯥꯅꯦ ꯑꯗꯨꯕꯨꯗꯤ ꯎꯝ ꯇꯥꯏ ꯇꯥꯏ
ꯍꯧꯖꯤꯛ ꯑꯩ ꯀꯩꯅꯣ ꯄꯨꯔꯥ ꯀꯨꯝꯃꯔꯣꯏꯀꯣ ꯑꯗꯨꯝ ꯅꯣꯡ ꯀꯣꯟꯅ ꯑꯩ ꯈꯔ ꯈꯪꯕꯗꯣ ꯑꯃꯨꯛ ꯍꯥꯏꯕꯤꯔꯒꯦ
ꯀꯩꯁꯨ ꯀꯥꯏꯗꯦꯗ ꯑꯗꯨꯒꯤꯕꯨ ꯒ꯭ꯌꯥꯁ
ꯍꯥꯏꯕꯗꯤ ꯍꯧꯖꯤꯛ ꯅꯨꯄꯤꯁꯤꯡꯁꯦ
ꯎꯝ
ꯑꯁꯦꯝꯕ ꯑꯅꯝꯕ ꯁꯦꯝꯈ꯭ꯔꯕꯅꯦ
ꯍꯣꯏꯗ ꯑꯗꯨꯕꯨꯗꯤ ꯀꯩꯁꯨ ꯀꯥꯏꯗꯦꯗ ꯃꯣꯏ ꯃꯣꯏ ꯃꯁꯥ ꯍꯔꯥꯎꯖꯅꯕꯅ ꯋꯥꯈꯟ ꯅꯨꯡꯉꯥꯏꯔ ꯂꯣꯏꯔꯦ ꯑꯗꯨꯅꯦ
ꯑꯩꯈꯣꯏ ꯅꯨꯄꯥꯒꯤꯗꯤꯀꯣ ꯁꯝꯁꯦ ꯑꯦꯁꯤꯁꯅꯤ ꯁꯝꯁꯤꯅꯦꯕ
ꯃꯥꯅꯦ ꯑꯗꯨꯕꯨꯗꯤ ꯁꯝꯗꯅꯤ ꯀꯩꯅꯣꯇꯧꯔꯤꯁꯤꯗꯦ ꯃꯤꯝꯒ ꯂꯩꯕꯗꯣ
ꯁꯝ ꯁꯝꯗꯅꯦꯕ ꯁꯛ ꯁꯦ ꯁꯦꯝꯃꯤꯁꯦ ꯑꯩꯈꯣꯏꯅ ꯅꯨꯄꯥꯗꯤ
ꯃꯥꯅꯦ ꯃꯥꯅꯦ ꯃꯥꯅꯦ ꯑꯗꯨꯕꯨꯗꯤ ꯍꯤꯌꯔ ꯏꯁꯇꯥꯏꯜ ꯑꯣꯟꯊꯣꯛꯑ ꯂꯥꯛꯏꯗꯨꯗꯤ ꯑꯗꯨꯒꯤꯕꯣ ꯁꯝ ꯅꯨꯄꯥꯒꯤ ꯁꯛꯁꯦ ꯑꯣꯟꯒꯦ ꯍꯥꯏꯔꯗꯤ ꯍꯤꯌꯔ ꯏꯁꯇꯥꯏꯜ
ꯎꯝ ꯍꯦꯌꯔ ꯍꯦꯌꯔ ꯏꯁꯇꯥꯏꯜꯗ ꯑꯣꯏꯅ ꯂꯩꯔꯦ
ꯎꯝ
ꯑꯃꯥ ꯑꯗꯨꯁꯨ ꯑꯁ
ꯍꯣꯏꯣꯏ ꯚꯥꯏ ꯑꯗꯨ ꯀꯩꯅꯣ ꯇꯧꯒꯦ ꯑꯅꯦ ꯊꯦꯡꯖꯜꯂꯛꯑꯦꯕꯀꯣ
ꯑ ꯑꯣ ꯑꯣ
ꯉꯥꯏꯍꯥꯛ ꯑꯃꯨꯛ ꯋꯥꯔꯤ ꯁꯥꯟꯅꯁꯤꯅꯦ ꯀꯣꯟꯅ ꯍꯣꯏ ꯊ ꯊꯝꯃꯦ ꯊꯝꯃꯦ ꯑꯗꯨꯗꯤ